ꯇꯕ꯭ꯔꯣ
ꯑꯣ ꯇꯥꯔꯦ ꯇꯥꯔꯦ
ꯑꯣ ꯇꯥꯔꯦ ꯇꯥꯔꯦ ꯎꯝ
ꯑꯁ ꯑꯗꯨꯅꯤꯗ ꯁꯤꯝꯄꯜ ꯑꯣꯏꯅ ꯐꯩ ꯃꯥꯅꯦ ꯈꯪꯍꯧꯗꯦꯕ ꯑꯇꯩꯗꯤꯀꯣ ꯃꯇꯝꯁꯦ ꯋꯥꯔꯤ ꯁꯥꯅ ꯁꯥꯅ ꯑꯗꯨꯝ ꯄꯨꯡꯁꯤ ꯌꯦꯡꯉꯤꯅꯦꯕ ꯋꯥꯠꯂꯤꯗ ꯑ ꯑ ꯑꯗꯨ ꯁꯤꯗꯗꯤ ꯄꯪꯇꯠꯇ ꯇꯠ ꯂꯩꯔꯝꯃꯦ ꯉꯁꯥꯏ ꯉꯁꯥꯏꯗꯣꯃꯨꯛ ꯋꯥꯔꯤ ꯐꯥꯅꯌꯥꯝ ꯂꯤ ꯂꯩꯔꯝꯃꯦ ꯑꯩꯅ ꯇꯨꯃꯤꯟꯅ ꯂꯩꯌꯦ ꯇꯠꯂꯝꯃꯅꯤ ꯈꯔ ꯇꯠꯂꯦ ꯑꯗꯨꯅ
ꯁꯤꯝꯄꯜ ꯑꯣꯏꯕ ꯐꯩꯗ ꯍꯥꯏꯗꯤ ꯍꯥꯏꯗꯤ ꯃꯦꯗꯤꯌꯝ ꯑꯝꯗ ꯑꯗꯨꯝ ꯀꯥꯏ ꯑꯩꯈꯣꯏꯒꯤꯗꯤꯡꯉ ꯑꯗꯨ ꯑꯃꯨ ꯇꯧꯔꯅꯤ ꯑꯗꯒꯤ ꯍꯩꯁꯤꯡ ꯄꯣꯠ ꯍꯥꯏꯅꯅ ꯑꯃꯨꯛ ꯀꯍꯜꯂꯅꯤ ꯑꯍꯂ ꯃꯟꯖꯤꯗ ꯀꯣꯅꯨꯡꯛ ꯄꯤꯔꯅꯤ ꯑꯗꯒꯤꯗꯤ ꯅꯨꯄꯤꯗꯨꯒꯤ ꯃꯃꯥꯟꯅꯨꯄꯤ ꯃꯌꯥꯝꯒꯤ ꯂꯩꯀꯥꯏꯗꯨꯒꯤ ꯀꯣꯟꯅꯔꯅꯤ
ꯑꯆꯥꯄꯣꯠꯣ ꯑꯃꯨꯛ ꯂꯣꯏ ꯌꯦꯜꯂꯅꯤ ꯂꯨꯍꯣꯡꯉꯅꯤ ꯂꯨꯍꯣꯡ ꯅꯣꯉꯥꯟꯕꯅ ꯑꯃꯨꯛ ꯍꯥꯏꯗꯤ ꯀꯩꯅꯣꯗꯨꯅ ꯑꯃꯨꯛ ꯂꯥꯛꯑꯅꯤ ꯅꯨꯄꯤ ꯃꯌꯨꯝꯒꯤ ꯀꯥꯡꯕꯨꯁꯤꯅ ꯅꯨꯄꯥ ꯃꯌꯨꯝꯗ ꯂꯥꯛꯑꯅꯤ ꯑꯗꯨꯁꯨ ꯑꯃꯨꯛ ꯃꯃꯥꯟꯅꯕꯤ ꯀꯩꯀꯥ ꯄꯨꯔꯒ ꯑꯗꯨꯝ ꯃꯤ ꯌꯥꯝꯗ꯭ꯔꯕꯗ ꯊꯥꯔꯇꯤ ꯇ꯭ꯋꯦꯟꯇꯤ ꯊꯥꯔꯇꯤ ꯑꯗꯨꯝ ꯂꯥꯛꯑꯅꯤ ꯑꯃꯨꯛ ꯆꯥꯔꯅꯤ ꯑꯗꯒꯤ ꯑꯃꯨꯛ ꯃꯉꯥꯅꯤ ꯆꯥꯛꯀꯧꯕꯅ ꯐꯥꯏꯚ ꯗꯦꯖ ꯁꯨꯕꯗ ꯑꯃꯨꯛ ꯑꯗꯨꯗꯨꯅ ꯅꯨꯄꯥ ꯀꯥꯡꯕꯨꯅ ꯑꯃꯨꯛ ꯅꯨꯄꯤ ꯃꯌꯨꯝꯗ ꯆꯠꯂꯒ ꯑꯃꯨꯛ ꯆꯥꯛ ꯆꯥꯔꯨꯔꯅꯤ
ꯇꯔꯦ
ꯄꯨꯂꯥꯎ ꯑꯗꯨꯝ ꯃꯤ ꯎꯝ ꯅꯥꯏꯟꯇꯤ ꯆꯥꯝꯃꯃꯨꯛꯀꯤ ꯆꯥꯡꯗ ꯑꯗꯒꯤ ꯑꯃꯨꯛ ꯈꯪꯗꯦ ꯑꯗꯨꯗꯒꯤ ꯈꯨꯠ ꯇꯪꯕꯕꯨ ꯍꯥꯏꯕꯣ ꯑꯗꯩ ꯃꯉꯥꯅꯤ ꯆꯥꯛꯀꯧꯕ ꯑꯗꯨ ꯂꯣꯏꯔꯒ ꯐꯥꯏꯚ ꯗꯦꯖ ꯁꯨꯗ꯭ꯔꯤ ꯐꯥꯎꯗꯤꯤ ꯑꯃꯨꯛ ꯀꯩꯅꯥꯗꯣ ꯆꯥꯛ ꯊꯣꯡꯉ ꯂꯣꯏꯗꯣꯏꯅꯦꯕ
ꯍꯣꯏ ꯅꯨꯡꯉꯥꯏ
ꯑꯗꯗꯤ ꯊꯝꯗꯣꯏꯅꯦꯕ ꯅꯨꯡꯉꯥꯏꯅ ꯑꯗꯨꯝ ꯑꯗꯨꯒ ꯐꯥꯏꯚ ꯗꯦꯖ ꯁꯨꯕꯗꯩꯗꯤ ꯑꯃꯨꯛ ꯆꯥꯛ ꯊꯣꯡꯍꯜꯂꯒ ꯑꯗꯨꯝ ꯑꯏꯒꯤ ꯐꯦꯃꯤꯂꯤ ꯃꯦꯝꯕꯔ ꯑꯃꯃꯨꯛ ꯃꯈꯨꯠ ꯌꯦꯡꯕꯅ ꯊꯣꯡꯉꯒ ꯑꯃꯨꯛ ꯆꯥꯃꯤꯟꯅꯔꯅꯤ
ꯑꯗꯨ ꯑꯗꯨꯗꯤ ꯍꯥꯎ
ꯇꯥꯔꯦ
ꯊꯣꯡꯕ ꯍꯗ꯭ꯔꯗꯤ ꯁꯣꯏꯗ꯭ꯔꯣ ꯑꯗꯨꯗꯤ ꯁꯣꯏꯔꯅꯤ
ꯑꯁꯣꯏꯗꯅꯦ ꯑꯗꯨꯅꯤ ꯑꯗꯨ ꯇꯧꯅꯩꯅꯦꯕ ꯍꯥꯏꯗꯤ ꯑꯗꯨꯝ ꯍꯣꯏ
ꯍ ꯍꯗꯤ ꯃꯥꯁꯨ ꯇꯥꯃꯅꯤꯗꯣꯞꯇꯁꯨ ꯑꯗꯨꯝ ꯍꯥꯎꯋꯦ ꯍꯥꯏ ꯇꯜꯦ ꯑꯣ
ꯑꯗ ꯑꯗꯨꯅꯦꯕ ꯃꯈꯨꯠ ꯇꯪꯕ ꯀꯥꯏꯅ ꯑꯃꯨꯛ ꯆꯥꯗꯣꯏꯅꯦ
ꯎꯝ ꯅꯣꯏꯒꯤꯁꯤꯗꯤ ꯑꯁ ꯑꯩꯈꯣꯏꯒꯤꯗꯤ ꯆꯤꯡꯗ ꯂꯩꯕ ꯌꯥ ꯂꯧ ꯁꯤꯃꯨ ꯌꯥꯕ ꯅꯣꯏꯒꯤꯒꯨꯝꯕꯗ ꯆꯠꯄ ꯉꯝꯃꯣꯏꯗ
ꯀ ꯑꯗꯨꯅ ꯌꯥꯝꯃꯟꯗ꯭ꯔꯣ ꯑꯩꯈꯩꯗꯤ ꯍꯥꯏꯗꯤ ꯄꯨꯔꯥ ꯍꯥꯏꯗꯤ ꯑꯃꯨꯛꯇꯪꯗ ꯂꯣꯏꯗꯦꯕ ꯁ꯭ꯇꯦꯞꯇꯣ ꯃꯔꯤ ꯃꯉꯥꯔꯛ ꯊꯣꯛꯏꯑ
ꯑꯣ
ꯃꯈꯥꯏ ꯃꯈꯥꯏ ꯑꯗꯒꯤ ꯑꯃꯨꯛ ꯑꯁ ꯈꯪꯗꯦꯗ ꯌꯥꯝꯖꯟꯗꯥ ꯌꯥꯝ ꯑꯣꯏꯗ ꯑꯗꯨ ꯂꯨꯍꯣꯡꯕꯒꯤ ꯑꯌꯨꯛꯇꯀꯁꯦ ꯑꯃꯨꯛ ꯅꯨꯄꯤ ꯀꯥꯡꯕꯨꯅ ꯂꯥꯛꯑꯒ ꯑꯃꯨꯛ ꯐꯝ ꯊꯥꯕ ꯀꯥꯏꯅ ꯐꯃꯨꯡ ꯀꯩꯀꯥꯥꯁ ꯑꯃꯨꯛ ꯊꯥꯕꯤꯕ ꯂꯥꯛꯇꯣꯏꯅꯦꯕ
ꯍ ꯍꯤꯟ ꯉꯌꯦ
ꯍꯥꯏꯗꯤ ꯍꯥꯏꯗꯤ ꯅꯨꯄꯥ ꯃꯌꯨꯝꯗ ꯊꯥꯕ ꯌꯥꯗꯦꯕ ꯍꯥꯏꯗꯤ ꯍꯗꯤꯡ ꯄꯣꯠꯇꯗꯤ ꯑꯉꯨꯛꯧꯕꯗꯨꯣ ꯄꯨꯔꯛꯑꯏꯅꯤꯅꯦ ꯅꯨꯄꯤꯅ ꯂꯣꯏ ꯊꯝꯃꯝꯃꯅꯦꯕ ꯑꯗꯨꯒ ꯐꯤꯔꯣꯜ ꯃꯌꯥꯝꯗ ꯂꯣꯏ ꯄꯨꯔ ꯊꯝꯃꯝꯃꯅꯤ ꯑꯗꯨꯒ ꯂꯨꯍꯣꯡ ꯅꯨꯃꯤꯠ ꯑꯌꯨꯛꯁꯤꯗ ꯅꯨꯄꯤ ꯃꯌꯨꯝꯅ ꯃꯃꯥꯒꯨꯝꯕ ꯑꯗꯒꯤ ꯈꯔ ꯄꯨ ꯂꯥꯛꯑꯒ ꯃꯆꯟ ꯃꯆꯤ ꯂꯥꯛꯑꯒ ꯑꯃꯨꯛ ꯐꯨꯏꯠ ꯐꯨꯕꯔ ꯃꯌꯥꯝꯗꯨꯅ ꯎꯄꯨꯗ ꯍꯥꯞꯄꯅ ꯍꯥꯞꯄꯤꯔꯝꯃꯅꯤ ꯐꯃꯨꯡ ꯊꯥꯕꯤꯔꯝꯃꯅꯤ ꯀꯥꯡꯈꯟ ꯊꯥꯕꯤꯔꯝꯃꯅꯤ ꯏꯃꯨꯡ ꯀꯩꯀꯥꯗꯨ ꯂꯣꯏ ꯁꯤꯗꯣꯛꯄ ꯌꯥꯔꯝꯗꯣꯏꯅꯦꯕ ꯑꯗꯒꯤ ꯈꯪꯗꯦꯗ ꯖꯟ ꯖꯅ ꯑꯃ ꯑꯣꯏꯕ ꯄꯣꯠꯅꯤꯗ ꯑꯗꯒꯤ ꯁꯣꯗꯨꯁꯨ ꯑꯃꯨꯛ ꯄꯤꯔꯝꯃꯣꯏꯗꯣꯏꯅꯦꯕ ꯅꯨꯃꯤꯠꯇꯨꯗ ꯍꯣꯏ ꯎꯄꯨꯗ ꯍꯥꯄꯝꯕ ꯁꯣꯗꯣ ꯅꯨꯃꯤꯠꯇꯨꯗ ꯄꯤꯔꯝꯃꯣꯏꯕ ꯅꯣꯡꯉꯥꯜꯂꯒ ꯑꯃꯨꯛ ꯀꯩ ꯍꯥꯏꯅꯤ ꯅꯨꯄꯤꯗꯨꯒꯤ ꯃꯃꯥꯟꯅꯕ ꯍꯥꯏ ꯁꯣꯔꯦꯟ ꯅꯨꯄꯤꯗꯨꯒꯤ ꯃꯅꯥꯎꯄꯥꯒꯨꯝꯕ ꯑꯗꯨꯅ ꯅꯠꯇ꯭ꯔꯒꯅ ꯅꯨꯄꯤꯗꯨꯒꯤ ꯃꯃꯥꯒꯨꯝꯕ ꯑꯗꯨꯅ ꯑꯃꯨꯛ ꯁꯣꯄꯤꯗꯣꯏꯅꯦꯕ
ꯑꯣ
ꯆꯗꯒꯤ ꯏꯃꯨꯨꯡꯗꯨ ꯍꯣꯡꯕꯒꯤ ꯅꯣꯡ ꯅꯤꯅꯤ ꯋꯥꯠꯂꯤꯉꯩꯗ ꯑꯃꯨꯛ ꯅꯨꯄꯤꯒꯤ ꯃꯅꯥꯎ
ꯃ ꯄꯤ
ꯅꯨꯄꯥꯒꯨꯝꯕ ꯍꯥꯏꯇꯥꯔꯦ ꯅꯨꯄꯤꯗꯤ ꯇꯧꯅꯗꯦ ꯃꯣꯏꯅ ꯑꯃꯨꯛ ꯕꯣꯔꯁꯤꯗ ꯄꯥꯇꯣꯟ ꯇꯧꯕꯒ ꯆꯠꯅꯣꯏꯅꯦ ꯂꯨꯍꯣꯡꯕ
ꯗ ꯍꯣꯡꯕ ꯉꯇ ꯂꯥꯛꯄꯤꯌꯨ ꯀꯥꯏꯅ
ꯑꯗꯨꯁꯨ ꯑꯗꯨꯝ ꯄꯩꯁꯥꯅꯦꯕ ꯗꯈꯤꯅꯥ ꯇꯧꯕꯁꯨ ꯑꯗꯨꯝ ꯑꯗꯨꯝ ꯇꯨ ꯊꯥꯎꯖꯟ ꯊ꯭ꯔꯤ ꯊꯥꯎꯖꯟꯒꯨꯝꯕ ꯑꯗꯨꯝ ꯇꯧꯅꯩꯑꯕ
ꯇ ꯎꯝ
ꯑꯗꯨꯅ
ꯑꯣꯏꯗ꯭ꯔꯣ ꯌꯥꯝꯃꯦꯦꯟ ꯅꯣꯏꯒꯤꯗꯤꯀꯣ ꯍꯣꯏ ꯃꯆꯤꯠ ꯃꯆꯦꯠ ꯃꯆꯦꯠ ꯃꯆꯦꯠ ꯅꯣꯏꯒꯤꯅꯕꯨ ꯍꯦꯟꯅ ꯆꯠꯂꯝꯒꯅꯤꯗ ꯃꯆꯦꯠ ꯌꯥꯝꯕꯒꯤ
ꯑꯁ ꯆꯠꯂꯤ ꯀꯗꯥꯏꯗꯒꯤ ꯑꯗꯨꯝ ꯑꯃ ꯂꯨꯍꯣꯡꯕ ꯑꯃ ꯍꯧꯖꯤꯛ ꯍꯧꯖꯤꯛ ꯃꯇꯝꯒꯤ ꯂꯨꯍꯣꯡꯕ ꯑꯃꯨꯍꯣꯡꯗꯦ ꯍꯥꯏꯁꯦ ꯑꯗꯨꯝ ꯁꯚꯦꯟ ꯑꯩꯠ ꯄꯥꯏꯗꯗꯤ ꯑꯗꯨꯝ ꯌꯥꯗꯕꯩ ꯇꯥꯏꯞ ꯇꯧꯔꯦ ꯍꯥꯏꯗꯤ ꯆꯥꯎꯅ ꯇꯧꯒꯦ ꯍꯥꯏꯔꯗꯤ
ꯍꯥꯏꯗꯤ ꯎ ꯈꯟꯕꯅ ꯈꯜꯂꯤꯗꯣ ꯍꯣꯏ ꯍꯣꯏ ꯍꯣꯏ
ꯨꯝ ꯌꯥ ꯃꯤꯅꯤꯃꯝꯗ ꯑꯗꯨꯝ ꯊꯥꯔꯇꯤ ꯑꯗꯨꯝ ꯍꯧꯋ ꯑꯗꯨꯁꯨ ꯖ ꯁꯤꯝꯄꯜꯗ ꯑꯒꯤ ꯁꯤꯂꯤꯡ ꯍꯥꯕꯤ ꯈꯣꯠꯄꯤ ꯀꯥꯏꯅ ꯑꯗꯨ ꯇꯧꯔꯒꯗꯤ ꯑꯗꯨꯝ ꯑꯥꯏꯠꯇꯤ ꯍꯥꯏꯗꯤ ꯑꯗꯨꯝ ꯋꯥꯟ ꯈꯔ ꯍꯦꯟꯕ ꯑꯗꯨꯃꯥꯏꯅ ꯇꯧꯋꯦ
ꯌꯥꯝ ꯆꯝꯅ ꯍꯥꯏꯗꯤ ꯈ꯭ꯋꯥꯏꯗꯒꯤ ꯆꯝꯕꯗꯤ ꯀꯌꯥ ꯂꯧꯕ꯭ꯔꯣ ꯈꯁꯦ ꯑꯩꯅ ꯁꯨꯝ ꯈꯟꯕꯗ ꯊꯥꯔꯇꯤ ꯐꯣꯔꯇꯤ ꯁ꯭ꯋꯥꯏꯗꯩ ꯍꯧꯋꯦ ꯎꯝ ꯑꯩꯈꯣꯏꯁꯨ ꯎꯝ ꯑꯦ ꯑꯗꯨꯗꯤꯗꯤ ꯀꯁꯗꯤ ꯑꯩꯅ ꯌꯥꯎꯗꯦꯕ ꯍꯥꯏꯗꯤ ꯍꯣꯏ ꯃꯊꯛ ꯃꯇꯥꯏ ꯋꯥꯥꯏꯕꯨꯗꯤ ꯈꯔ ꯀꯨꯞꯄꯅꯤ ꯑꯗꯨꯇꯥꯥꯔꯁꯨ ꯂꯩ ꯅꯨꯡꯒ ꯊꯥꯗꯑꯗꯅ ꯇꯧꯔꯔꯣꯏꯕ ꯎ ꯃꯣꯏ ꯃꯣꯏꯁꯇꯒ ꯎꯔꯤꯕ ꯁꯤꯂꯤꯡꯒ ꯍꯥ ꯎ ꯇꯗ ꯃꯣꯏ ꯑꯗꯨꯒꯕꯗꯤ ꯑꯗꯨꯝ ꯑꯥꯏꯇꯤꯗ ꯑꯩꯅ ꯑꯗꯨꯝ ꯋꯥꯟ ꯂꯥ ꯃꯊꯛꯇ ꯑꯗꯨꯝ ꯂꯣꯏ ꯑꯗꯨꯒꯤ ꯔꯦꯠ ꯉꯥꯛꯇꯅꯦꯕ
ꯑꯗꯨꯅ ꯑꯁ ꯂꯩꯇꯕ ꯏꯃꯨꯡꯗꯗꯤ ꯀꯗꯥꯏꯗꯒ
ꯑꯗꯨꯗꯤ ꯂꯩꯇ꯭ꯔꯗꯤ ꯎꯄꯥꯏ ꯂꯩꯇꯣꯏꯅꯦ ꯍꯣꯡꯦ ꯀꯅꯥꯒꯨꯝꯕꯗꯤ ꯗꯅ ꯍꯣꯡꯗꯁꯨ ꯈ ꯌꯥꯝ ꯌꯥꯎꯅꯩꯕ ꯑꯁ ꯅꯣꯏꯒꯤꯁꯦ ꯎꯝ
ꯑꯗꯨꯅꯅꯦ ꯍꯧꯖꯤꯛ ꯃꯣꯏꯒꯤ ꯑꯣꯔꯒꯅꯥꯏꯖꯦꯁꯟꯒꯨꯝꯕ ꯈꯔ ꯈꯔ ꯊꯣꯛꯂꯛꯑꯒ ꯊꯤꯡꯉꯤꯗꯣ ꯍꯥꯏꯗꯤ
ꯍꯥꯏꯗꯤ ꯂꯨꯍꯣꯡꯕꯁꯦ ꯂꯨ ꯍꯣꯡꯕꯤꯌꯨ ꯈꯣꯠꯄꯤꯌꯨ ꯑꯗꯒꯤ ꯐꯔꯦ ꯍꯦꯟꯅ ꯇꯧꯕꯤꯅꯣ ꯈꯣꯠꯄꯤꯅꯣ ꯀꯥꯏꯅ ꯃꯣꯏ ꯑꯣꯔꯒꯅꯥꯏꯖꯦꯁꯟ ꯈꯔꯒꯗꯤ ꯊꯣꯛꯂꯛꯇꯅꯒꯗꯤ ꯇꯧꯕꯅꯦ ꯅꯣꯏꯒꯤꯁꯦ ꯀꯩꯅꯣ ꯇꯧꯔꯗꯤ ꯐꯥꯗꯣꯏꯅꯦ ꯂꯨꯍꯣꯡꯉꯗꯤ ꯑꯗꯨꯝ ꯑꯦ ꯆꯦꯜꯂꯗꯤ ꯆꯦꯜꯂꯦ ꯍꯥꯏꯅ ꯑꯗꯨꯝ ꯊꯝꯃꯗꯤ ꯐꯗꯣꯏꯅꯦ
ꯍꯣꯏ ꯑꯗꯨ ꯇꯧꯗꯕꯅꯤꯅ
ꯎꯝ
ꯑꯗꯨꯅ
ꯑꯩꯅ ꯏꯃꯥꯟꯅꯕꯤ ꯋꯥꯔꯤ ꯁꯥꯕ ꯀꯥꯟꯗ ꯑꯩ ꯑꯗꯨ ꯍꯥꯏꯕꯅꯦꯕ
ꯑꯥ
ꯅ ꯏꯃꯥꯟꯅꯕꯤꯅ ꯑꯃꯇꯪ ꯊꯣꯛꯄꯅꯤꯅ ꯍꯥꯏꯗꯤ ꯍꯥꯏꯕꯅꯦꯕ ꯑꯩꯅ ꯃꯇꯥꯡ ꯊꯣꯛ ꯀꯨꯞꯄ ꯀꯥꯟꯗ ꯄꯩꯁꯥꯗꯣ ꯑꯗꯨꯝ ꯋꯥꯔꯒ ꯄꯨꯟꯁꯤ ꯆꯨꯞꯄ ꯍꯤꯡꯗꯣꯏꯅꯦꯕ ꯑꯃꯇꯪ ꯊꯣꯛꯄꯗ ꯑꯗꯨꯒꯤ ꯑꯃꯇꯪꯗꯣ ꯊꯣꯛꯍꯟꯗꯕꯤꯗ ꯂꯩꯌꯣ ꯍꯥꯏꯕ
ꯃꯥꯅꯦ ꯑꯗꯨꯅ ꯐꯩꯕ ꯍꯥꯏꯗꯤ ꯃꯥꯅꯤ ꯍꯥꯏꯕꯗꯤ ꯄꯩꯁꯥꯗꯣ ꯑꯃꯨꯛꯇꯪꯅꯤꯅ ꯄꯨꯁꯜꯂꯅꯤ ꯂꯩꯇ꯭ꯔꯗꯤ ꯂꯩꯔꯕꯨꯗꯤ ꯐꯔꯦ ꯄꯨꯁꯜꯂꯅꯤ ꯇꯧꯈ꯭ꯔꯅꯤ ꯑꯗꯒꯤ ꯁꯣꯝꯗꯗꯤ ꯄꯩꯁꯥꯗꯨꯗꯤ ꯁꯤꯡꯅꯤ
ꯗꯤ ꯌꯥꯔꯣꯏ ꯁꯤꯟꯗꯣꯏ ꯄꯤꯔꯛꯀꯅꯤ ꯑꯗꯨꯗꯤ ꯑꯗꯨꯝ ꯄꯣꯊꯥ ꯑꯗꯨꯝ ꯍꯧꯔ ꯎꯝ ꯑꯃꯨꯛꯇꯪꯗ ꯄꯨꯟꯁꯤꯁꯨ ꯅꯦꯕ ꯋꯥꯗꯣꯏꯁꯦ ꯁꯒꯨ ꯍꯥꯏꯐꯠꯇꯪ ꯑꯗꯨꯝ ꯇꯧꯔꯒ ꯊꯛꯒ ꯈꯣꯅꯃꯤꯟꯅꯔꯒ
ꯑꯗꯨꯅ ꯐꯩꯌꯦꯕ
ꯑꯩꯈꯣꯏꯗꯤ ꯍꯧꯖꯤꯛ ꯂꯨꯍꯣꯡꯕꯗꯣ ꯆꯔꯇ ꯍꯣꯡꯕꯗꯣ ꯗꯦꯀꯣꯔꯦꯁꯟ ꯑꯩꯈꯣꯏ ꯇꯧꯋꯦꯅ ꯆꯔꯆꯇꯣ
ꯑꯥꯎ
ꯑꯗꯨꯗꯤ ꯑꯩꯈꯣꯏꯁꯦ ꯑꯩꯈꯣꯏ ꯈꯨꯟꯒꯤ ꯂꯩꯁꯥꯕꯤ ꯄꯥꯈꯪꯁꯦ ꯍꯧꯖꯤꯛ ꯑꯩꯈꯣꯏꯁꯦ ꯇꯨ ꯍꯟꯗ꯭ꯔꯦꯠ ꯄ꯭ꯂꯥꯁ ꯂꯩꯁꯦ ꯍꯥꯏꯔꯁꯦꯕꯀꯣ ꯑꯗꯨꯗ ꯈꯨꯟꯗ ꯂꯨꯍꯣꯡ ꯑꯩꯈꯣꯏꯗꯤ ꯂꯨꯍꯣꯡꯕꯁꯦ ꯌꯥꯝꯅ ꯔꯤꯛꯁ ꯋꯥꯡꯕ ꯔꯤꯛꯁ ꯋꯥꯡꯅ ꯍꯣꯡꯕꯅꯦꯕ ꯍꯥꯏꯕꯗꯤ ꯅꯁꯥꯗꯣ ꯑꯥ ꯀꯔꯤ ꯍꯥꯏꯔꯤꯁꯤꯔꯥ ꯌꯥꯝꯅ ꯁꯦꯡꯕ ꯑꯣꯏꯒꯗꯕ ꯍꯦꯟꯗꯥꯕ꯭ꯔꯥ ꯂꯩꯁꯥꯕꯤ ꯄꯥꯈꯪ ꯍꯥꯏꯕꯗꯣ ꯂꯩꯁꯥꯕꯤ ꯄꯥꯈꯪ ꯑꯣꯏꯗꯣꯏꯕ ꯍꯥꯏꯕꯗꯤ ꯏꯁꯣꯔꯒꯤ ꯃꯃꯥꯡꯗ ꯁꯈꯤ ꯇꯧ ꯑꯗꯨꯃꯥꯏꯅ ꯇꯧꯗ꯭ꯔꯥ ꯑꯩꯈꯣꯏꯗꯤ ꯑꯗꯨꯒꯤ ꯌꯥꯝꯅ ꯀꯤꯅꯩꯌꯦꯕ ꯑꯗꯨꯒꯤ ꯑ ꯌꯨꯠ ꯇꯨ ꯍꯟꯗ꯭ꯔꯦꯠ ꯄ꯭ꯂꯥꯁ ꯃꯤ ꯄꯩꯁꯥ ꯂꯩꯇ꯭ꯔꯦꯁꯨ ꯍꯣꯡꯗ꯭ꯔꯦꯀꯣ ꯑꯁꯤꯁꯨꯗ ꯃꯥ ꯌꯥꯎꯔꯦ ꯑꯗꯨꯒ ꯑꯗꯨ ꯑꯗꯨ ꯑꯩꯈꯣꯏꯅ ꯄ꯭ꯔꯣꯃꯤꯁ ꯇꯧꯕ ꯉꯝꯗꯕꯁꯨꯗ ꯃꯥ ꯌꯥꯎꯔꯦꯀꯣ ꯑꯗꯨꯒꯤ ꯃꯤ ꯑ ꯆꯥꯅꯤꯗ ꯃꯤ ꯀꯨꯟꯃꯨꯛꯇꯤ ꯀꯨꯟ ꯀꯨꯟ ꯐꯥꯎ ꯌꯧꯗꯦ ꯗꯦꯕ ꯆꯍꯤꯗ ꯍꯣꯡꯉꯤꯁꯦ ꯂꯥꯁ ꯌꯌꯥꯔ ꯑꯩꯈꯣꯏ ꯈꯨꯟꯗ ꯑꯅꯤ ꯍꯣꯡꯉꯦꯕꯀꯣ ꯆꯍꯤꯗ ꯑꯅꯤ ꯆꯍꯤ ꯇꯔꯥꯗ ꯌꯥꯝꯗꯦꯕ ꯍꯥꯏꯕꯗꯤ ꯍꯣꯏ ꯌꯥꯝꯗꯦ ꯐꯖꯗꯤ ꯀ꯭ꯂꯥꯏꯟ ꯇꯧꯔꯅꯤ ꯅꯠꯇꯦ ꯍꯣꯡ ꯂꯣꯏꯅꯗꯤ ꯍꯣꯡꯉꯦꯕ ꯆꯦꯜꯂ ꯇꯣꯍꯣꯡꯕ ꯈꯪꯕ꯭ꯔꯥ ꯑ ꯆꯝꯅ ꯆꯦꯟꯊꯣꯛꯄ ꯑꯗꯨ ꯄꯩꯁꯥ ꯋꯥꯕꯒ ꯑꯗꯨ ꯑꯩꯈꯣꯏꯒꯤ ꯀꯩꯅꯣꯃ ꯂꯦꯞꯄ ꯉꯝꯗꯕꯒ ꯑꯗꯨꯝ ꯃꯔꯤ ꯃꯔꯤ
ꯎꯝ ꯃꯅꯤ
ꯑꯗꯨꯒꯤꯅꯦ ꯍꯣꯏ ꯑꯗꯨ ꯆꯦꯜꯂꯗꯤ ꯆꯤꯅꯤ ꯄꯤꯀꯦꯠꯇꯤꯡꯉꯗꯤ ꯇꯤꯡꯕꯗꯣ ꯂꯣꯏꯔꯦ ꯅꯪ ꯐꯁꯅꯤꯗ ꯑꯗꯨꯝ ꯑꯗꯨ ꯆꯝꯅ ꯁꯤ ꯂꯣꯏꯕ ꯌꯥꯎꯋꯦꯕ
ꯑ ꯑꯁ ꯑꯩꯈꯣꯏꯒꯤꯗꯤꯀꯣ ꯑꯗꯨꯃꯥꯏꯅꯒ ꯇꯣꯛꯎꯔꯗꯤ ꯑꯁ ꯆꯔꯨꯔꯒ ꯂꯨꯍꯣꯡꯗꯦ ꯑꯗꯒꯤ ꯃꯌꯥꯝ ꯃꯥꯡꯗ ꯐꯣꯡꯅ ꯂꯧꯗꯦ ꯍꯥꯏꯕꯗꯤ ꯃꯣꯏ ꯍꯥꯏꯁꯤꯅ ꯂꯨꯍꯣꯡꯕ ꯍꯥꯏꯁꯦ ꯀꯩꯅꯣꯗ ꯃꯌꯥꯝꯗꯨ
ꯃꯌꯥꯝꯗ ꯋꯤꯛꯅꯦꯁꯁꯨ ꯑꯣꯏꯍꯟꯕꯅꯦ ꯁꯤꯅꯦꯕ
ꯑꯗꯣ ꯆꯦꯜꯂ ꯀ ꯑꯗꯨꯃꯥꯏ ꯍꯣꯡꯗ꯭ꯔꯗꯤꯀꯣ ꯑꯁ ꯂꯨꯁꯨ ꯂꯨ ꯍꯣꯡꯗꯕ ꯑꯗꯨꯗꯒꯤ ꯑꯗꯨ ꯁꯝꯕꯗꯤ ꯑ ꯂꯩꯦꯡꯅꯩꯑꯕ ꯀꯩꯅꯥ ꯀꯠꯄꯅ ꯑꯗꯣ ꯀꯩꯅꯥ ꯀꯠꯄꯁꯦ ꯃꯨꯛ ꯃꯤꯅ ꯄꯥꯝꯅꯗꯦꯕ
ꯏ
ꯀꯌꯥ ꯔꯦꯁꯄꯦꯛꯇꯣ ꯀꯌꯥ ꯐꯪꯗꯦꯕ ꯑꯗꯒꯤ ꯐꯖꯅꯁꯨ ꯇꯧꯕ ꯑꯣꯏꯗꯕ ꯀꯩꯅꯥ ꯀꯛꯂꯤꯁꯦ ꯑꯗꯨꯝ ꯆꯥꯊꯣꯛ ꯀꯥꯏꯅ ꯇꯧꯔꯝꯕ
ꯍꯣꯏ ꯍꯣꯏ ꯍꯣꯏ
ꯑꯗꯒꯤ ꯅꯨꯄꯤ ꯊꯤꯔꯕ ꯅꯨꯄꯥꯅ ꯇꯧꯕꯒꯨꯝꯕ ꯑꯗꯨꯒꯨꯝꯕ ꯑꯣꯏꯅ ꯇꯧꯅꯕ ꯍꯥꯏꯇꯥꯔꯦ ꯑꯗꯨꯗꯨꯅ ꯀꯩꯁꯨ ꯄꯥꯝꯅꯗꯦꯕ ꯍꯥꯏꯦꯅꯗꯤ
ꯍꯣꯏ
ꯑꯗꯨꯗꯨꯅ ꯑꯗꯨꯝ ꯎꯄꯥꯏꯇꯦ ꯑꯗꯨꯅꯤ ꯇꯧꯔꯤꯁ
ꯑꯩꯈꯣꯏ ꯅꯍꯥꯟ ꯏꯌꯥꯝꯕ ꯑꯃ ꯊꯣꯛꯄ ꯂꯨꯍꯣꯡꯕꯗꯣ
ꯎꯝ
ꯅꯪꯅ ꯍꯥꯏꯕꯅ ꯑꯩꯈꯣꯏꯔꯣꯝꯁꯨ ꯂꯨꯍꯣꯡꯉꯗꯤ ꯄꯩꯁꯥ ꯇꯤꯡꯉꯦꯕ
ꯎꯝ
ꯗꯦꯀꯣꯔꯦꯁꯟꯒꯤꯗꯣ ꯌꯥꯝꯅꯗꯤ ꯇꯤꯡꯗꯦꯀꯣ ꯑꯗꯨꯕꯨ ꯆꯤꯡꯗ ꯂꯩꯕ ꯍꯥꯏꯕꯁꯦ ꯈꯔ ꯂꯥꯏꯗ꯭ꯔꯥ ꯄꯩꯁꯥ ꯊꯣꯛꯐꯝ ꯋꯥꯏꯑꯦꯕꯀꯣ ꯑꯗꯨꯒꯤ ꯃꯥꯅꯤ ꯃꯥꯅꯤ ꯑ ꯇ꯭ꯋꯦꯟꯇꯤꯒꯨꯝꯕ ꯗꯦꯀꯣꯔꯦꯁꯟ ꯍꯥꯏꯕꯗꯤ ꯅꯨꯡꯇꯤꯒꯤ ꯍꯖꯤꯔꯥꯒꯤ ꯃꯤ ꯑꯗꯨ ꯍꯖꯤꯔꯥꯒꯤ ꯇꯧꯕ ꯍꯥꯏꯕꯁꯦ ꯌꯥꯝ ꯋꯥꯗ꯭ꯔꯥ ꯅꯨꯡꯇꯤ ꯆꯨꯞꯄ ꯂꯧ ꯆꯠꯂꯒ ꯂꯨꯄꯥ ꯆꯥꯅꯤ ꯆꯍꯨꯝꯒꯤ ꯇꯧꯕꯅꯤꯅꯀꯣ ꯑꯗꯨ ꯑꯗꯨꯒꯤꯗꯣ ꯌꯦꯡꯉꯨꯅꯦ ꯂꯥꯛ ꯇꯥꯜꯂꯒ ꯂꯨꯍꯣꯡꯕ ꯍꯥꯏ ꯁꯤꯁꯦ ꯌꯥꯝ ꯋꯥꯏꯑꯦꯕ ꯁꯔꯚꯤꯁ ꯇꯧꯗ꯭ꯔꯗꯤ ꯑꯗꯨꯒꯤꯅꯤꯗ ꯑꯩꯈꯣꯏꯔꯣꯝꯗ ꯂꯨꯍꯣꯡꯕꯁꯦ ꯗꯤꯀꯣ ꯈ꯭ꯔꯤꯁꯃꯥꯁ ꯀꯩꯅꯣ ꯆꯔꯁꯀꯤ ꯗꯦꯀꯣꯔꯦꯁꯟꯗ ꯂꯤꯁꯤꯡ ꯀꯨꯟ ꯆꯪꯉꯅꯤꯀꯣ ꯀꯨꯟꯃꯨꯛ ꯆꯪꯉꯅꯤ ꯑꯗꯣ ꯑꯗꯨꯗ ꯆꯥꯛꯁꯨ ꯄꯤꯖꯔꯅꯤ ꯆꯥꯛ ꯏꯟꯁꯥꯡ ꯄꯤꯖꯕ ꯍꯥꯏꯕꯁꯤꯁꯨ ꯃꯤ ꯂꯤꯁꯤꯡꯃꯨꯛ ꯏꯟꯚꯥꯏꯠ ꯇꯧꯕꯗꯣ ꯂꯤꯁꯤꯡꯃꯨꯛ ꯇꯧꯗ꯭ꯔꯣ ꯑꯗꯨꯃꯥꯏꯅ ꯇꯧꯋꯦ ꯑꯗꯨꯒꯤꯗꯤ ꯑꯗꯨꯝ ꯑꯩꯈꯣꯏ ꯅꯨꯄꯤ ꯈꯣꯏ ꯑꯩꯁꯨ ꯍꯥꯏꯗꯤ ꯍꯧꯖꯤꯛ ꯑꯩꯅ ꯍꯣꯡꯒꯦ ꯍꯥꯏꯔꯦ ꯆꯝꯅꯗꯤ ꯌꯥꯝ ꯍꯣꯡꯉꯦꯀꯣ ꯂꯨꯍꯣꯡꯕ ꯍꯥꯏꯔꯁꯨ ꯌꯥꯝ ꯍꯣꯡꯉꯦ ꯄꯩꯁꯥ ꯇꯤꯡꯗꯕꯤꯗꯣ ꯍꯣꯡꯉꯦ ꯍꯥꯏꯕꯗꯤ ꯌꯥꯟꯅꯕ ꯑ ꯆꯥꯔꯖꯇ ꯍꯣꯡꯉꯒꯀꯣ ꯑꯗꯨꯁꯨ ꯅꯣꯏꯗꯤ ꯅꯣꯏꯒꯤ ꯆꯔꯆꯀꯤ ꯐꯟꯗꯣ ꯎꯝ ꯑꯗꯨꯒꯨꯝꯕꯗꯗꯤ ꯄꯨꯊꯣꯛ ꯄꯨꯊꯣꯛꯑꯦ ꯑꯗꯨꯗꯤꯀꯣ ꯑꯩꯈꯣꯏ ꯈꯨꯟꯒꯤꯗꯤ ꯄꯨꯊꯣꯛꯄꯅꯦꯕ ꯍꯥꯏꯕꯗꯤ ꯗꯦꯀꯣꯔꯦꯁꯟꯗꯤ ꯗꯦꯀꯣꯔꯦꯁꯟꯗꯤ ꯆꯔꯁꯅ ꯑꯩꯈꯣꯏꯒꯤ ꯑ ꯂꯩꯁꯥꯕꯤ ꯄꯥꯈꯪꯒꯤ ꯄꯣꯠ ꯂꯩꯔ ꯊꯝꯕꯅꯦꯕ ꯑ ꯏꯁꯇꯣꯔ ꯔꯨꯝꯗ ꯅꯪ ꯍꯣꯡꯉꯦ ꯍꯥꯏꯗꯤ ꯅꯪꯉꯣꯟꯗ ꯗꯤꯀꯣꯔꯦꯁꯟ ꯇꯧꯕꯤꯗꯣꯏꯅꯦ ꯃꯥ ꯑꯗꯨꯒꯤ ꯑꯗꯨꯗꯤ ꯇꯤꯡꯗꯦ ꯈꯣꯏꯗꯤ ꯈꯨꯟ ꯈꯨꯟꯒꯤ ꯑꯗꯨ ꯈꯨꯟ ꯃꯆꯥ ꯍꯥꯏꯕꯗꯤ ꯌꯨꯝꯂꯛ ꯌꯥꯡꯈꯩꯒꯨꯝꯕ ꯂꯩꯕꯗꯤ ꯐꯟ ꯂꯩꯇꯦꯕ ꯑꯗꯨ ꯑꯣꯏꯔꯗꯤ ꯃꯣꯏꯁꯨ ꯄꯩꯁꯥ ꯋꯥꯗ꯭ꯔꯥ
ꯃꯥꯅꯦ ꯃꯥꯅꯦ
ꯑꯗꯩ ꯑꯗꯨ ꯈꯨꯟ ꯈꯨꯟꯅ ꯈꯨꯟ ꯈꯨꯟꯒꯤ ꯃꯇꯨꯡ ꯏꯟꯅ ꯈꯨꯟ ꯑꯆꯧꯕꯅ ꯑꯗꯨꯃꯥꯏꯅ ꯇꯧꯕ ꯉꯝꯕ ꯀꯣ ꯈꯨꯟ ꯄꯤꯛꯑꯗꯤ ꯈꯨꯟ ꯂꯤꯁꯤꯡ ꯑ ꯈꯨꯟ ꯌꯨꯝꯅꯥꯛ ꯀꯨꯟꯒꯨꯝꯕ ꯈꯛ ꯂꯩꯔꯗꯤ ꯌꯨꯠꯇꯨꯕꯨ ꯀꯌꯥꯝ ꯂꯩꯒꯦꯔꯣ ꯅꯠꯇ꯭ꯔꯣ ꯐꯟꯁꯨ ꯂꯩꯇꯦ ꯑꯗꯨ ꯇꯧꯕꯅꯦꯕ ꯍꯣꯏ ꯑꯗꯨꯝ ꯆꯝꯅꯁꯨ ꯌꯥꯝ ꯍꯣꯡꯉꯦꯗ ꯆꯝꯅ ꯍꯣꯡ ꯍꯥꯏꯕꯗꯤ ꯑꯩꯈꯣꯏꯁꯨ ꯑꯁꯤ ꯑꯩꯈꯣꯏ ꯈꯨꯟꯗꯒꯤ ꯑꯇꯣꯞꯄ ꯈꯨꯟꯗ ꯍꯣꯡꯗꯣꯏ ꯅꯠꯇ꯭ꯔꯥ
ꯃꯥꯅꯤ
ꯀꯩꯝꯇ ꯄꯨꯗꯕꯤꯗ ꯆꯠꯇ꯭ꯔꯁꯨ ꯑꯩꯈꯣꯏꯁꯨ ꯏꯀꯥꯏꯔꯅꯤꯅ ꯍꯣꯡꯉꯦ ꯍꯥꯏꯅ ꯍꯣꯡꯉꯒ ꯆꯦꯜꯂꯛꯄꯁꯨ ꯅꯠꯇꯕꯅꯤꯅꯀꯣ
ꯃꯥꯅꯦ
ꯃꯥꯅꯦ ꯆꯦꯟꯕꯨ ꯆꯦꯟꯔꯗꯤ ꯀꯩꯁꯨ ꯅꯠꯇꯦꯗ ꯃꯋꯥ ꯂꯧꯗꯦ ꯆꯦꯟꯕꯨ ꯆꯦꯟꯔꯗꯤ ꯂꯣꯏꯔꯦ ꯃꯥꯅꯦ ꯆꯦꯟꯕꯅ ꯐꯥꯏꯗ ꯑꯗꯨꯗꯤ ꯑꯗꯨ ꯑꯩꯈꯣꯏꯗꯤ ꯆꯦꯜꯂꯅꯤꯀꯣ ꯆꯦꯟ ꯑꯗꯨꯕꯨ ꯆꯦꯟꯕ ꯂꯣꯏꯔꯒ ꯅꯣꯏꯅ ꯋꯤꯛꯅꯦꯁ ꯋꯤꯛꯅꯦꯁ ꯍꯥꯏꯔꯤꯗꯣ
ꯑꯥ
ꯑꯩꯈꯣꯏꯁꯨ ꯅꯨꯃꯤꯠ ꯑꯃ ꯂꯩꯕꯅꯦꯕ ꯆꯍꯤꯗꯀꯣ ꯑ ꯆꯔꯆꯀꯤ ꯂꯤꯗꯔꯒ ꯈꯨꯟꯒꯤ ꯐꯝꯃꯤꯟꯅꯕ ꯅꯨꯃꯤꯠ ꯑꯃ ꯂꯩꯕꯅꯦꯕ ꯑꯗꯨꯗ ꯅꯪꯒ ꯅꯪꯒ ꯅꯨꯄꯤꯒ ꯆꯠꯀꯗꯕ ꯍꯥꯏꯗꯤ ꯅꯪꯅ ꯆꯦꯟꯕ ꯅꯨꯃꯤꯠꯇꯣ ꯅꯪꯒꯤ ꯃꯤꯡ ꯀꯛ ꯀꯛꯇꯣꯏꯅꯦꯕ ꯀꯛꯄ ꯃꯇꯨꯡꯗ ꯅꯪꯅ ꯆꯍꯤꯒꯤ ꯑꯃ ꯑꯃꯨꯛꯀ ꯂꯥꯛꯇꯣꯏ ꯅꯠꯇ꯭ꯔꯣ ꯑꯗꯨꯗ ꯅꯣꯏ ꯑꯅꯤꯅ ꯂꯥꯟꯖꯔꯦ ꯍꯥꯏꯒꯦꯔꯥ ꯑꯃꯨꯛꯀ ꯆꯪꯒꯦ ꯍꯥꯏꯕꯗꯣ ꯑꯗꯨꯗ ꯑꯃꯨꯛ ꯆꯪꯍꯜꯂꯒ ꯅꯪꯒꯤ ꯃꯤꯡꯗꯣ ꯑꯗꯨꯃꯥꯏꯅ ꯑꯃꯨꯛꯀ ꯇꯧꯗꯣꯏꯕ ꯀꯩꯗꯨꯗꯤ ꯁ ꯊꯣꯛꯇꯦꯕ ꯍꯣꯏ ꯑꯗꯨꯕꯨ ꯁꯨꯝ ꯁꯨꯝ ꯑꯩꯈꯣꯏꯒꯤ ꯆꯠꯅ ꯕꯤ ꯍꯥꯏꯁꯦꯔꯀꯣ ꯑꯗꯨꯃꯥꯏꯅ ꯍꯥꯏꯕꯗꯤ ꯇꯧꯕꯅꯦ ꯁꯦꯛꯁꯟ ꯍꯥꯏꯅ ꯂꯩꯌꯦꯕ ꯈꯨꯟꯒꯤ ꯁꯦꯛꯁꯟ ꯍꯥꯏꯅꯀꯣ ꯑꯗꯨꯗ ꯅꯪꯁꯨ ꯂꯥꯛꯇꯕ ꯌꯥꯗꯦ ꯑꯗꯩ ꯃꯄꯥꯟꯂꯣꯝꯗ ꯂꯩꯔꯁꯨ ꯑꯗꯨ ꯅꯨꯃꯤꯠꯇꯤ ꯅꯪ ꯌꯥꯎꯗ ꯕ ꯌꯥꯗꯦꯕ ꯅꯪꯒꯤ ꯅꯨꯃꯤꯠ ꯅꯪꯒꯤ ꯅꯨꯃꯤꯠꯃꯛ ꯅꯠꯇꯦꯕ ꯑꯗꯨꯕꯨ ꯆꯍꯤꯗ ꯃꯤ ꯀꯨꯟꯃꯨꯛ ꯌꯨꯝ ꯄꯥꯜꯂꯗꯤ ꯀꯨꯟꯃꯨꯛ ꯑꯗꯨꯝ ꯂꯥꯛꯈꯤꯩꯗꯣꯏꯅꯦ ꯄ ꯄꯤ ꯂꯧꯔꯒ ꯍꯥꯏꯗꯤ ꯋꯤꯛꯅꯦꯁꯅꯦꯕ ꯑꯗꯣ